ꯑꯣ
ꯇꯥꯕꯣ
ꯇꯥꯏ ꯇꯥꯏ ꯍꯥꯏꯔ ꯑꯣꯏꯗ
ꯆꯥꯛ ꯏꯁꯤꯡ ꯆꯥꯕꯣ
ꯆꯥꯦ
ꯀꯔꯤ ꯃꯊꯦꯜ ꯇꯧꯔꯒꯦ ꯅꯣꯡ ꯏꯁꯤꯡꯒꯤ ꯐꯤꯕꯝꯁꯤꯗ
ꯁꯧꯒꯔꯤ ꯑꯃꯒ ꯌꯦꯔꯨꯝ ꯉꯧꯕ ꯑꯃꯒ ꯇꯧꯔ ꯆꯥꯔꯦ
ꯌꯥꯝ ꯍꯥꯎꯏꯤ ꯏꯟꯁꯥꯡꯅꯦ ꯑꯁ ꯑꯩꯗꯤ ꯉꯁꯤꯗꯤ ꯆꯥꯛ ꯏꯁꯤꯡꯒ ꯆꯥꯗ꯭ꯔꯦꯗ ꯑꯩꯗꯤ ꯑꯗꯨꯝ ꯂꯐꯨ ꯀꯣꯏꯒ ꯇꯧꯔꯒ ꯁꯪꯒꯣꯝ ꯈꯤꯇꯪ ꯆꯥ ꯇꯣꯛꯑ ꯍꯧꯖꯤꯛꯀꯥꯟꯁꯤꯕꯨ ꯀꯔꯤ ꯀꯔꯤ ꯊꯕꯛ ꯇꯧꯔꯤꯒꯦ ꯁꯨꯝ ꯁꯦꯟꯊꯣꯛꯄ ꯌꯥꯕ ꯀꯩ ꯀꯩ ꯊꯕꯛꯀ ꯁꯨꯝ ꯇꯧ ꯇꯧꯔꯤꯒꯦ ꯄꯩꯁꯥ ꯅꯨꯡꯁꯥ ꯑꯃ ꯇꯥꯡ ꯌꯥꯕ
ꯀꯩꯁꯨ ꯀꯩꯗꯣꯛꯧꯕ ꯇꯧꯗꯦ ꯁꯨꯝ ꯌꯦꯡꯉꯤ ꯀꯩꯀꯩ ꯀꯥꯏ ꯀꯥꯏꯗ ꯇꯥꯅ ꯈꯣꯇꯨ ꯌꯥꯕ ꯂꯩ ꯂꯩꯦ ꯥꯏ ꯈꯥꯏ ꯀꯩ ꯀꯩ ꯌꯦꯡꯁꯤꯟ ꯑꯗꯨꯃꯥꯏꯅ ꯃꯤ ꯌꯦꯡꯁꯤꯟꯣ ꯆꯞ ꯆꯥꯕꯗꯤ ꯂꯩꯇ꯭ꯔꯦ
ꯑꯩꯁꯨ ꯇꯧꯔꯤꯁꯤꯅꯤ ꯑꯗꯨꯝ ꯊꯕꯛ ꯀꯩꯀꯩ ꯑꯃ ꯑꯃ ꯁꯦꯟ ꯅꯨꯡ ꯐꯪꯉꯗꯤ ꯌꯥꯔꯦꯅ ꯑꯗꯨꯗ ꯊꯃꯣꯏ ꯁꯦꯡꯒꯅꯤ ꯇꯧꯅꯤꯡꯕ ꯍꯥꯏ ꯇꯔꯦ ꯄꯩꯁꯥ ꯐꯪꯅꯤꯡꯉꯤꯅꯦꯅ ꯑꯩꯈꯣꯏꯒꯤ ꯎꯝ ꯅꯤꯌꯣꯝ ꯂꯥꯟꯅ ꯁꯤꯖꯤꯟꯅꯕ ꯑꯗꯩ ꯐꯠꯇꯕ ꯆꯔꯥꯛ ꯇꯧꯕꯗꯤ ꯄꯥꯝꯖꯗꯕ ꯍꯥꯏ ꯇꯥꯔꯦꯀꯣ ꯑꯩꯗꯤ ꯑꯗꯣ ꯁꯦꯟ ꯇꯥꯟꯕꯁꯤꯁꯨ ꯌꯥꯝꯅ ꯃꯔꯨꯅꯤ ꯑꯩꯈꯣꯏ ꯃꯤꯑꯣꯏꯕꯅ ꯋꯥꯍꯩꯗꯕꯨꯗꯤ ꯍꯥꯏꯕ ꯑꯁ ꯄꯩꯁꯥꯅ ꯅꯨꯡꯉꯥꯏꯕ ꯂꯩꯕ ꯌꯥꯕ ꯅꯠꯇꯦꯅ ꯑꯗꯨꯕꯨ ꯇꯁꯦꯡꯅ ꯅꯨꯡꯉꯥꯏꯕ ꯃꯌꯥꯝꯁꯤ ꯌꯦꯡꯉ ꯑꯗꯨ ꯄꯩꯁꯥꯁꯤꯅ ꯍꯦꯛꯇ ꯑꯣꯏꯔꯝꯕ ꯍꯥꯏꯇꯥꯔꯦ ꯁꯤꯁꯤꯅꯅꯤ ꯀ ꯁꯔꯦ
ꯑꯩ ꯌꯨ ꯋꯥꯗꯤꯦ ꯄꯩꯁꯥ ꯅꯨꯡꯉꯥꯏꯕ ꯂꯩꯕ ꯌꯥꯗꯦ ꯌꯥꯝ ꯊꯤꯜ ꯂꯥꯡꯕ ꯊꯁꯦ ꯄꯩꯁꯥ ꯂꯩꯔꯗꯤ ꯂꯣꯏ ꯂꯩꯔꯤ ꯑꯩ ꯑꯦꯀꯥꯎꯟꯗ ꯂꯨꯄꯥ
ꯂꯤꯁꯤꯡ ꯇꯔꯥꯗꯒꯤ ꯍꯦꯟ ꯇꯥꯗꯅ ꯌꯥꯎꯔꯗꯤ ꯑꯗꯨꯝ ꯅꯨꯡꯉꯥꯏꯅꯤ ꯀꯅꯥꯝꯇꯅ ꯑꯩ ꯋꯥꯈꯜ ꯅꯨꯡꯉꯥꯏꯍꯟ ꯑꯗꯨ ꯉꯃꯣꯏ ꯍꯥꯏꯇꯥꯔꯦꯅꯦ
ꯑꯗꯨꯅꯤ ꯍꯣꯏ ꯍꯣꯏ ꯁꯨꯝ ꯑꯆꯨꯝꯕ ꯍꯥꯏꯕꯗ ꯑꯩꯈꯣꯏꯒꯤ ꯄꯩꯁꯥꯅ ꯅꯨꯡꯉꯥꯏꯕ ꯉꯝꯗꯦ ꯅꯨꯡꯉꯥꯏꯕ ꯂꯩꯕ ꯉꯝꯗꯦ ꯍꯥꯏꯁꯦ ꯇꯁꯦꯡꯅ ꯆꯨꯝꯗꯤ ꯆꯨꯝꯃꯤ ꯆꯨꯝꯗꯤ ꯆꯨꯝꯃꯤ ꯍꯥꯏꯕꯁꯤ ꯀꯗꯥꯏ ꯐꯥꯎꯕ ꯆꯨꯝꯃꯤ ꯍꯥꯏꯕ ꯃꯇꯝꯗ ꯑꯩ ꯁꯨꯝ ꯍꯥꯏꯖꯔꯛꯀꯦꯕꯀꯣ ꯑꯗꯨꯕꯨ ꯑꯍꯥꯟꯕꯗ ꯌꯦꯡꯖꯦꯕ ꯑꯩꯈꯣꯏꯒꯤ ꯏꯃꯨꯡ ꯃꯅꯨꯡ ꯑꯣꯏꯒꯦꯔꯥ ꯁꯥꯒꯩ ꯅꯥꯇꯩ ꯃꯔꯤ ꯃꯇꯥ ꯑꯗꯒꯤ ꯂꯩꯀꯥꯏꯒꯤ ꯀꯩꯔꯣꯜ ꯂꯩꯀꯥꯏꯒꯤꯗꯤ ꯏꯁꯨꯡ ꯏꯃꯥꯟꯅꯕꯁꯤꯡꯁꯤ ꯄꯩꯁꯥ ꯄꯥꯏꯗꯕ ꯄꯩꯁꯥ ꯊꯣꯛꯇꯕ ꯃꯤꯗ ꯅꯨꯡꯁꯤꯕꯗꯒꯤꯗꯤ ꯄꯩꯁꯥꯒ ꯄꯥꯏꯕ ꯃꯣꯏꯒꯤ ꯃꯇꯦꯡꯒ ꯄꯥꯡꯕ ꯉꯝꯕ ꯑꯗꯨꯒ ꯏꯖꯠ ꯂꯩꯕ ꯃꯇꯝꯗ ꯏꯖꯠ ꯂꯩꯅ ꯍꯤꯡꯉꯛꯄ ꯃꯇꯝꯗꯅꯦ ꯂꯣꯏ ꯅꯨꯡꯁꯤꯔꯛꯀꯅꯤꯕ ꯑꯗꯨꯕꯨ ꯍꯥꯏꯔꯤꯕ ꯅꯨꯡꯁꯤꯕꯗ ꯑꯁꯦꯡꯕ ꯅꯨꯡꯁꯤꯕꯗꯤ ꯅꯠꯇꯦꯕ ꯃꯄꯥꯟ ꯊꯣꯡꯗ ꯃꯥ ꯁꯦꯟ ꯅꯨꯡ ꯄꯥꯏꯕꯒꯤ ꯏꯖꯠ ꯂꯩꯕꯒꯤ ꯅꯨꯡꯁꯤꯕꯅꯦ ꯍꯥꯏꯕ ꯌꯥꯏ ꯑꯗꯨꯕꯨ ꯂꯩꯕꯨꯗꯤ ꯃꯥꯅ ꯐꯝꯈꯤꯗꯅ ꯍꯥꯏꯇꯥꯔꯦ ꯑꯗꯨꯗꯒꯤ ꯏꯃꯨꯡ ꯃꯅꯨꯡꯅ ꯂꯣꯏ ꯅꯨꯡꯁꯦꯟ ꯇꯧꯔꯛꯀꯅꯤ ꯑꯗꯨꯅ ꯄꯨꯟꯁꯤꯁꯤꯗ ꯍꯣꯏ ꯑꯩꯈꯣꯏ ꯃꯤꯑꯣꯏꯕꯁꯤꯗꯀꯣ ꯅꯨꯄꯥꯒ ꯅꯨꯄꯤꯒꯤ ꯁꯨꯝ ꯌꯦꯡꯅꯕ ꯃꯇꯝꯗ ꯗ ꯅꯨꯄꯥꯁꯦ ꯁꯝꯅ ꯍꯥꯏꯔꯕꯗ ꯑꯩ ꯏꯁꯥꯃꯛ ꯍꯥꯏꯇꯥꯔꯦ ꯍꯧꯖꯤꯛ ꯁꯨꯝ ꯋꯥꯔꯤ ꯇꯧꯋꯦꯕ ꯃꯔꯨꯞꯇ ꯑꯩꯁꯦ ꯍꯧꯖꯤꯛ ꯂꯥꯏꯔꯤꯛ ꯇꯝꯕꯁꯦ ꯂꯣꯏꯁꯤꯜꯂꯛꯑꯕꯅꯤ ꯑꯗꯩ ꯂꯣꯏꯁꯤꯜꯂꯒ ꯃꯈꯣꯏ ꯃꯈꯥ ꯇꯝꯕ ꯇꯝꯗꯕꯗꯨꯗꯤ ꯑꯗꯨꯅ ꯑꯣꯖꯥꯒꯤ ꯂꯥꯏꯟꯗ ꯆꯠꯀꯗꯕ ꯈꯣꯠꯀꯗꯕꯩ ꯋꯥꯅꯤ ꯎꯝ ꯇꯝꯐꯝ ꯊꯣꯛꯄ ꯑꯩꯈꯣꯏꯒꯤ ꯍꯩꯖꯐꯝ ꯊꯣꯛꯄ ꯁꯥꯔꯇꯤꯐꯤꯀꯦꯠꯇꯣ ꯄꯥꯏꯔꯕꯅꯤ ꯑꯗꯨꯕꯨ ꯁꯥꯔꯇꯤꯐꯤꯀꯦꯠꯇꯨ ꯑꯣꯏꯔꯝꯗ꯭ꯔꯦꯕ ꯇꯁꯦꯡꯅ ꯑꯗꯨꯗꯒꯤ ꯑꯩꯈꯣꯏꯅ ꯇꯝꯁꯤꯜꯂꯨꯔꯤꯕꯗ ꯑꯩꯈꯣꯏꯒꯤ ꯒ꯭ꯌꯥꯟ ꯂꯧꯁꯤꯡꯗꯨ ꯑꯣꯏꯔꯝꯗ꯭ꯔꯦꯕ ꯃꯈꯣꯏꯅ ꯈꯜꯂꯤꯁꯤ ꯊꯕꯛ ꯇꯧꯕ ꯄꯩꯁꯥ ꯄꯩꯁꯥ ꯊꯣꯛꯄ ꯊꯕꯛ ꯇꯧꯕ ꯄꯩꯁꯥ ꯊꯣꯛꯄ ꯊꯕꯛ ꯇꯧꯕ ꯄꯩꯁꯥ ꯊꯣꯛꯄ ꯑꯗꯨꯗꯒꯤ ꯄꯩꯁꯥ ꯊꯣꯛꯅꯤꯡ ꯊꯕꯛꯁꯦ ꯋꯥꯅ ꯁꯨꯔꯅꯤ ꯑꯩꯈꯣꯏ ꯊꯕꯛ ꯇꯧ ꯇꯧꯔꯅꯤ ꯃꯤꯒꯤ ꯅꯨꯡꯉꯥꯏꯕ ꯂꯣꯏ ꯀꯥꯎꯊꯣꯛꯑꯒ ꯑꯗꯨꯒ ꯒ꯭ꯌꯥꯟ ꯇꯥꯔꯛꯄꯗ ꯅꯨꯄꯤ ꯊꯤꯕ ꯅꯨꯄꯤ ꯊꯤꯗ ꯏꯁꯥ ꯌꯥꯎꯕ ꯄꯩꯁꯥ ꯌꯥꯎꯒ ꯑꯗꯨꯒꯤ ꯐꯦꯃꯤꯂꯤ ꯄ꯭ꯂꯥꯅꯤꯡ ꯇꯧꯕ ꯑꯗꯨꯒ ꯍꯟꯅꯨꯕ ꯉꯥꯏꯕ ꯑꯗꯨꯒ ꯌꯨꯝ ꯅꯨꯡꯉꯥꯏꯕꯗꯨ ꯄꯣꯊꯥꯔ ꯂꯩꯕ ꯁꯤꯅꯦ ꯁꯤꯒꯤ ꯆꯠꯅꯕꯤꯁꯤꯅꯦꯕ ꯃꯌꯥꯝꯅ ꯇꯧꯅꯔꯤꯁꯦ ꯑ ꯁꯤꯒꯤ ꯍꯛꯇꯥꯥꯡꯒꯤ ꯃꯔꯝꯅ ꯀꯩꯀꯩ ꯄꯥꯝꯕ ꯄꯥꯝꯗꯕ ꯂꯩ
ꯃꯥꯅꯦ ꯑꯃꯔꯣꯝꯅ ꯍꯥꯏꯕꯤꯗꯤ ꯌꯥꯝ ꯆꯨꯝꯕ ꯋꯥꯐꯝꯅꯦ ꯑꯩꯁꯨ ꯑꯗꯨꯒꯤ ꯃꯇꯥꯡꯅꯦꯕ ꯌꯥꯝꯅ ꯋꯥꯈꯜꯁꯦ ꯈꯜꯂꯦ ꯍꯥꯏꯇꯥꯔꯦꯅꯦ
ꯍꯥꯏꯗꯤ ꯑ ꯑꯩꯣꯏ ꯅ ꯍ ꯁꯤꯅꯕꯒꯤꯗꯃꯛꯇ ꯍꯣꯏ ꯄꯣꯛꯑꯕꯨꯗꯤ ꯅꯣꯡꯃꯠꯇ꯭ꯔꯒ ꯅꯣꯡꯃ ꯁꯤꯕꯁꯤ ꯃꯁꯥꯅ ꯇꯥꯞꯇꯕꯅꯤ ꯇꯥꯕꯁ ꯁꯤꯕꯗꯨꯅ ꯉꯥꯏ ꯂꯩꯅꯕ ꯑꯗ ꯃꯔꯛꯇꯨꯗ ꯑꯩꯈꯣꯏꯒꯤ ꯊꯃꯣꯏꯅ ꯄꯥꯝꯕ ꯑꯩꯈꯣꯏꯒꯤ ꯃꯤꯅ ꯄꯥꯝꯖꯕ ꯊꯕꯛꯇꯨꯗꯤ ꯇꯧꯗꯧꯕ ꯄꯣꯛꯑꯅꯤ ꯑꯗꯒꯤ ꯃꯇꯝ ꯈꯔ ꯍꯤꯡꯉꯅꯤ ꯍꯤꯡꯉꯤꯉꯩꯗꯨꯗ ꯑꯩꯈꯣꯏꯒꯤ ꯇꯧꯅꯤꯡꯕ ꯊꯕꯛꯁꯨ ꯇꯧꯔꯔꯣꯏ ꯑꯗꯩ ꯑꯇꯣꯞꯄ ꯊꯕ ꯑ ꯏꯁꯥꯅ ꯄꯥꯝꯗꯕ ꯊꯕꯛꯇꯨ ꯇꯧꯍꯜꯂꯕꯅꯤ ꯑꯩꯈꯣꯏ ꯏꯁꯥꯗ ꯏꯁꯥꯒꯤ ꯐꯥꯎꯗꯤ ꯇꯧꯗꯕ ꯑꯗꯨꯅ ꯃꯁꯤꯁꯤ ꯑꯩꯒꯤ ꯋꯥꯈꯜꯗꯗꯤ ꯏꯁꯥꯒꯤ ꯄꯨꯟꯁꯤ ꯍꯤꯡꯕꯤꯨꯕꯁꯤ ꯀ ꯍꯥꯏꯇꯥꯔꯦ
ꯍꯣꯏ ꯑꯗꯨ ꯑꯍꯜ ꯂꯃꯟꯒꯤ ꯋꯥꯁ ꯑꯃꯨꯛ ꯍꯥꯏꯐꯦꯠ ꯅꯩꯅꯁꯦꯕꯀꯣ ꯆꯨꯝꯗꯤ ꯆꯨꯝꯃꯤ ꯍꯥꯏꯕꯗꯤ ꯆꯍꯤ ꯈꯔꯒꯤ ꯃꯇꯨꯡꯗꯗꯤ ꯑꯋꯥꯕ ꯑꯝꯗ ꯂꯣꯏ ꯇꯥꯔꯛꯑꯒꯅꯤ ꯊꯕꯛ ꯁꯨꯐꯝ ꯔ ꯑꯗꯨꯕꯨ ꯑꯩꯒꯤ ꯃꯣꯠꯇꯗꯤ ꯊ ꯁꯨꯔꯛꯑꯔꯣꯏ ꯍꯥꯏ ꯁꯤ ꯆꯦꯛ ꯁꯨꯒꯗꯕ ꯅꯠꯇꯦꯗꯧꯉꯩ ꯄꯦꯛꯀꯗꯕ ꯅꯠꯇꯦ ꯍꯧꯖꯤꯛ ꯆꯥꯎꯈꯠꯂꯛꯄꯅꯤꯅ ꯀꯝꯄ꯭ꯌꯨꯇꯔꯒꯤ ꯃꯇꯦꯡꯅ ꯄꯩꯁꯥ ꯇꯥꯟꯕ ꯐꯣꯟꯗ ꯄꯥꯡꯌꯦꯡꯗ ꯌꯦꯡꯕ ꯄꯥꯡꯉꯝꯗꯅꯕꯒꯤ ꯃꯍꯨꯠꯇ ꯀꯔꯤ ꯀ ꯇꯧꯕ ꯌꯥꯏ ꯀꯔꯤ ꯀꯔꯤ ꯀꯩꯅꯣ ꯇꯧꯕ ꯇꯥꯟꯕ ꯌꯥꯏꯅ ꯊꯤꯖꯤꯜꯂꯒ ꯃꯗꯨꯅꯦꯕ ꯊꯕꯛ ꯁꯨꯕ ꯍꯥꯏꯁꯦ ꯑꯗꯨ ꯃꯈꯣꯏꯅꯗꯤ ꯍꯣꯏ ꯈꯪꯖꯗꯕꯅꯤꯅ ꯑꯗꯨ ꯑꯣꯏꯅ ꯃꯤꯌꯥꯝ ꯆꯥꯅ ꯃꯨꯟꯈ꯭ꯔꯅꯤ ꯈꯣꯠꯈ꯭ꯔꯅꯤ ꯑꯗꯨ ꯍꯧꯖꯤꯛ ꯃꯇꯝꯁꯤꯗꯤ ꯀꯣꯛꯅ ꯄꯩꯁꯥ ꯇꯥꯟꯕꯥꯟꯕ ꯃꯇꯝꯕ ꯍꯧꯖꯤꯛꯇꯤ ꯈꯗꯥꯡ ꯃꯇꯦꯛꯁꯤꯒ ꯈꯅꯥꯎ ꯃꯇꯦꯛꯁꯤꯒ ꯀꯣꯛ ꯀꯣꯛꯁꯤꯒ ꯇꯧꯔꯒ ꯁꯇꯥ ꯃꯇꯝꯅꯤ ꯍꯛꯆꯥꯡꯒꯤ ꯑꯋꯥꯕ ꯄꯣꯠꯂꯨꯝ ꯊꯥꯡꯉꯒ ꯇꯥꯕ ꯃꯇꯝ ꯅꯠꯇ꯭ꯔꯦ ꯍꯥꯏꯔꯤꯕ ꯑꯗꯨꯗꯨꯅ ꯍꯣꯏ ꯁꯔꯀꯥꯔꯒꯤ ꯊꯕꯛ ꯇꯧꯕꯁꯤꯁꯨ ꯌꯥꯝꯅ ꯐꯕ ꯊꯕꯛꯅꯤ ꯑꯗꯨꯕꯨ ꯃꯗꯨꯃꯛꯅ ꯀꯗꯥꯏ ꯐꯥꯎꯕ ꯊꯕꯛꯁꯦ ꯄꯤꯕ ꯉꯝꯃꯒꯦ ꯒꯠ ꯌꯦꯡꯉꯛꯄ ꯃꯇꯝꯗꯗꯤ ꯃꯤꯁꯤꯡ ꯌꯥꯝꯗꯦꯕ ꯃꯔꯨꯞ ꯑꯩꯅ ꯍꯥꯏꯖꯅꯤꯡꯉꯤꯁꯦ ꯊꯕꯛ ꯑꯃ ꯀ ꯃꯇꯝꯗ ꯑꯩꯩꯅ ꯍꯥꯏꯁꯦ ꯂꯥꯛ ꯇꯔꯥꯗꯒꯤ ꯇꯥꯔꯛꯇ꯭ꯔꯦꯕ ꯊꯥꯖꯤꯜꯂꯤꯕ ꯐꯣꯝꯁꯦ ꯑꯗꯨꯛꯀꯤ ꯃꯇꯤꯛ ꯌꯥꯝꯃꯦ ꯂꯥꯛ ꯇꯔꯥꯃꯨꯛ ꯁꯤ ꯂꯥꯛ ꯂꯣꯏ ꯄꯥꯔꯝꯗꯣꯏꯅꯤ ꯂꯣꯏ ꯍꯣꯠꯅꯔꯝꯗꯣꯏꯅꯤ ꯑꯗꯨꯣ ꯃꯣꯏ ꯃꯣꯏꯁꯦ ꯊꯕꯛ ꯂꯣꯏ ꯈꯟꯕ꯭ꯔꯁꯤꯅꯦ ꯑꯩ ꯍꯥꯏꯅꯤꯡꯉꯤꯁꯤ ꯑꯩꯈꯣꯏꯅꯁꯨ ꯑꯩꯁꯨ ꯋꯥꯥꯡ ꯊꯥꯖꯔꯨꯏ ꯑꯗꯨꯕꯨ ꯍꯣꯏ ꯍꯣꯠꯅꯕ ꯋꯥꯠꯄꯒꯤꯅꯤ ꯈꯪꯗꯦ ꯂꯥꯏꯕꯛ ꯊꯤꯕꯅꯤ ꯈꯪꯗꯦ ꯌꯥꯝ ꯌꯥꯝ ꯑꯩꯈꯣꯏꯒꯤ ꯃꯥꯔꯛ ꯑꯅꯤ ꯑꯍꯨꯝ ꯈꯛꯛꯇꯅꯤ ꯂꯩꯍꯧꯔꯤꯕ ꯑꯗꯨꯕꯨ ꯅꯤꯡꯉꯝꯗꯕꯗꯤ ꯐꯥꯎꯗꯦ ꯀꯩꯒꯤꯅꯣꯗ ꯑꯩ ꯑꯃꯅ ꯊꯕꯛ ꯐꯪꯉꯛꯇ ꯇꯥꯔꯁꯨ ꯑꯩꯗꯧꯅ ꯋꯥꯕ ꯑꯩꯉꯣꯟꯗꯒꯤ ꯍꯦꯟꯅ ꯋꯥꯕ ꯀꯅꯥꯒꯨꯝꯕ ꯑꯃ ꯆꯪꯈ꯭ꯔꯤꯕꯅꯤꯀꯣ ꯈꯜꯂꯒ ꯑꯩ ꯄꯦꯟꯊꯣꯛꯆꯩꯕ ꯑꯗꯨꯕꯨ ꯄꯦꯟꯊꯣꯛꯄꯗꯨ ꯉꯝꯃꯛꯇꯕ ꯃꯇꯝꯗꯅꯤ ꯊꯧꯔꯤ ꯌꯥꯟꯗꯅ ꯑꯗꯒꯤ ꯃꯊꯟꯇ ꯍꯨ ꯊꯛꯛꯇꯅ ꯁꯤꯟꯅꯩ ꯃꯌꯥꯝꯁꯦ ꯍꯥꯏꯗꯤ ꯏꯃꯨꯡ ꯃꯅꯨꯡꯒꯤ ꯄ꯭ꯔꯦꯁꯔꯅ ꯀꯟꯈꯠꯂꯛꯄ ꯑꯗꯨ ꯊꯕꯛ ꯇꯧꯗꯦ ꯄꯩꯁꯥ ꯊꯣꯛꯇꯦ ꯁꯨꯝ ꯇꯧꯈꯠꯂꯛꯄ ꯍꯥꯏꯇꯥꯔꯦ ꯑꯗꯨꯕꯨ ꯃꯣꯏ ꯅꯣꯡꯃꯇꯗꯤ ꯋꯥꯍꯪ ꯍꯪꯗꯦꯕ ꯍꯥꯏꯗꯤ ꯃꯈꯣꯏꯒꯤ ꯃꯆꯥ ꯅꯠꯇ꯭ꯔ ꯃꯈꯣꯏꯒꯤ ꯃꯁꯨ ꯃꯁꯤ ꯃꯅꯥꯎ ꯃꯅꯥꯎ ꯄꯥꯁꯤ ꯍꯥꯏꯇꯥꯔꯦ ꯃꯣꯏꯒꯤ ꯇꯁꯦꯡꯅ ꯍꯤꯡꯉꯤꯕ꯭ꯔꯥ ꯃꯣꯏꯒꯤ ꯋꯥꯈꯜꯂꯣꯟꯁꯤ ꯅꯨꯡꯉꯥꯏꯅ ꯂꯩꯔꯤꯕ꯭ꯔꯥ ꯃꯉꯗ ꯀꯔꯤ ꯀꯔꯤ ꯑꯋꯥꯕ ꯈꯨꯗꯣꯡꯊꯤꯕ ꯅꯪꯈꯤꯕ ꯂꯩ ꯃꯍꯥꯛꯀꯤ ꯍꯧꯈ꯭ꯔꯕ ꯄꯨꯟꯁꯤ ꯀꯌꯥꯗ ꯑꯩꯈꯣꯏꯅ ꯈꯪꯗꯕ ꯀꯔꯤ ꯀꯔꯤ ꯑꯋꯥꯕ ꯍꯥꯏꯗꯤ ꯅꯨꯄꯥ ꯑꯃꯒꯤ ꯄꯨꯟꯁꯤꯗ ꯇꯁꯦꯡꯅ ꯑꯩ ꯍꯥꯏꯒꯦꯅꯁꯨ ꯃꯔꯨꯞꯁꯨ ꯈꯪꯕꯤꯔꯝꯒꯅꯤ ꯑꯩꯈꯣꯏꯒꯤ ꯏꯃꯨꯡ ꯃꯅꯨꯡꯒꯤ ꯑꯋꯥꯕꯒꯤ ꯃꯊꯛꯇ ꯑꯃꯨꯛ ꯍꯥꯏꯗꯤ ꯃꯤ ꯑꯣꯏꯅ ꯄꯣꯛꯂꯨꯕꯅꯤꯅ ꯍꯥꯏ ꯅꯨꯡꯁꯤ ꯅꯤꯉꯣꯜꯒꯤ ꯃꯇꯥꯡꯗꯁꯨ ꯑꯗꯨꯝ ꯆꯪꯁꯤꯜꯂꯨ ꯈꯣꯡ ꯊꯥꯡꯖꯜꯂꯨꯕ ꯃꯥꯏꯊꯤꯕ ꯂꯣꯏ ꯅꯪꯕ ꯉꯥꯛꯇꯅꯦꯕ ꯑꯗꯨꯗꯒꯤ ꯃꯍꯩ ꯃꯁꯤꯡ ꯇꯝꯕꯒꯤ ꯊꯕꯛ ꯏꯪꯈꯥꯡ ꯇꯧꯕꯒꯤ ꯑꯃ ꯑꯃ ꯃꯉꯣꯟꯗ ꯂꯣꯏꯅ ꯑꯋꯥꯕ ꯃꯌꯥꯝ ꯃꯥꯏꯌꯣꯛꯅꯩꯅꯤ ꯑꯗꯨꯅ ꯃꯥꯌꯣꯛꯅꯕꯗꯨꯗ ꯅꯣꯡꯃꯇ ꯋꯥꯍꯪꯗꯤ ꯍꯪꯗꯦꯕ ꯑꯩꯅ ꯍꯥꯏꯖꯅꯤꯡꯉꯤꯁꯦ ꯑꯦ ꯅꯪ ꯅꯪꯉꯣꯟꯗ ꯀꯔꯤ ꯀꯔꯤ ꯅꯨꯡꯉꯥꯏꯇꯕꯒ ꯂꯩꯒꯦꯅꯦ ꯑꯋꯥꯕ ꯂꯩꯕ꯭ꯔꯅꯦ ꯇꯝꯃꯨꯅꯤ ꯊꯃꯣꯏꯁꯤꯡꯅ ꯇꯥꯃꯨꯅꯤ ꯇꯥꯒꯦꯅꯤ ꯍꯥꯏꯕ ꯃꯇꯝꯗ ꯃꯍꯥꯛ ꯃꯨꯅ ꯇꯝꯃꯛꯇ꯭ꯔꯒꯁꯨ ꯍꯥꯏꯗꯤ ꯈꯪꯕꯤꯕꯗꯨ ꯎꯕꯗ ꯃꯥ ꯄꯦꯟꯖꯒꯅꯦꯕ ꯑꯗꯨꯗꯤ ꯅꯠꯇꯕꯤꯗ ꯑꯩꯈꯣꯏꯒꯤ ꯂꯩꯑꯕ ꯃꯌꯥꯝ ꯑꯃ ꯑꯗꯨ ꯍꯧꯖꯤꯛ ꯃꯇꯝꯁꯤꯗꯤ ꯇ꯭ꯔꯣꯃꯥꯒꯤ ꯃꯇꯝꯅꯤ ꯇꯁꯦꯡꯅ ꯊꯥꯏꯅꯉꯩꯒꯤ ꯃꯤ ꯌꯥꯝꯗ꯭ꯔꯤꯉꯩꯗ ꯑꯗꯤ ꯏꯟꯇ꯭ꯔꯣꯕꯔꯠ ꯑꯦꯛꯁꯇ꯭ꯔꯣꯕꯔꯠ ꯀꯥꯏ ꯋꯥꯍꯩ ꯂꯩ ꯃꯌꯥꯝꯁꯦ ꯁꯤ ꯈꯪꯖꯔꯝꯗꯦ ꯍꯥꯏꯇꯥꯔꯦ ꯃꯔꯨꯞꯁꯨꯦ ꯍꯧꯖꯤꯛ ꯃꯤ ꯇꯤꯟꯅꯕ ꯋꯥꯠꯄ ꯑꯗꯒꯤ ꯃꯄꯥꯟ ꯊꯣꯛꯇꯕ ꯐꯣꯟꯗ ꯁꯨꯝ ꯄꯥꯏ ꯂꯩꯕ ꯑꯗꯨꯒ ꯑꯗꯨꯃꯥꯏꯅ ꯁꯨꯝ ꯇꯧꯔ ꯂꯩꯕ ꯃꯤꯁꯤꯗ ꯃꯥꯒꯤ ꯋꯥꯈꯜꯗ ꯀꯔꯤ ꯈꯜꯂꯝꯒꯅꯤ ꯏꯃꯨꯡ ꯃꯅꯨꯡ ꯑꯗꯨ ꯆꯥꯛ ꯆꯥꯛꯂꯦꯟ ꯑꯃ ꯄꯨꯟ ꯃꯇꯝꯗ ꯆꯥꯛ ꯆꯥꯕ ꯉꯝꯃꯛꯇꯕ ꯑꯗꯩ ꯃꯌꯥꯝ ꯃꯄꯥꯟ ꯊꯣꯛꯄ ꯃꯇꯝꯗ ꯃꯌꯥꯝꯒ ꯄꯨꯜꯂ ꯃꯇꯝꯗ ꯈꯔ ꯄꯦꯟꯅ ꯍꯔꯥꯎꯔ ꯅꯣꯛꯆꯒꯦ ꯈꯟꯕ ꯃꯤꯀꯨꯞꯇ ꯅꯣꯛꯄ ꯌꯥꯒ ꯊꯣꯛꯄ ꯃꯇꯝꯗ ꯄꯟꯕ ꯍꯥꯏꯇꯥꯔꯦ ꯑꯗꯨ ꯃꯔꯨꯒꯤ ꯃꯨꯠꯇꯗꯤ ꯁꯤꯒꯤ ꯃꯇꯥꯡꯗ ꯀꯔꯤ ꯂꯩ
ꯃꯥꯅꯦ ꯑꯩꯁꯨ ꯌꯥꯅꯤꯡꯉ ꯍꯥꯏꯗꯤ ꯍꯒꯤ ꯃꯇꯝꯗꯨꯒ ꯍꯧꯖꯤꯛ ꯃꯇꯝꯁꯦ ꯌꯥꯝ ꯊꯤ ꯈꯦꯠꯅꯔꯦ ꯍꯥꯏꯇꯥꯔꯦ ꯍꯥꯟꯅꯩꯗꯤ ꯂꯥꯏꯔꯤꯛ ꯇꯝꯃꯅꯤ ꯖꯁ ꯑꯩꯠ ꯄꯥꯁ ꯍꯥꯏꯇꯥꯔꯦ ꯑꯩꯠ ꯄꯥꯁ ꯑꯣꯏꯔꯦ ꯑꯗꯩ ꯇꯦꯟ ꯄꯥꯁ ꯑꯣꯏꯔꯦ ꯑꯗꯩ ꯇꯨꯌꯦꯜꯞ ꯄꯥꯁ ꯑꯣꯏꯔꯦ ꯍꯥꯏꯔꯒ ꯂꯥꯏꯔꯤꯛ ꯇꯝꯕꯤꯕꯥꯎꯗꯣ ꯇꯝꯃꯅꯤ ꯑꯗꯨꯗꯨꯒ ꯊꯕꯛ ꯑꯃ ꯇꯧꯔꯅꯤ ꯂꯥꯛꯑꯦꯕ ꯍꯥꯟꯅꯒꯤ ꯄꯨꯟꯁꯤꯒ ꯍꯧꯖꯤꯛꯀ ꯌꯦꯡꯅ ꯍꯣꯏ ꯃꯇꯝꯗꯨꯗꯗꯤ ꯃꯣꯏꯁꯨ ꯂꯨꯔꯝꯕ ꯌꯥꯏꯀꯣ ꯑꯗꯨꯕꯨ ꯍꯧꯖꯤꯛꯀꯤ ꯌꯦꯡ ꯃꯇꯝ ꯍ ꯄꯨꯟꯁꯤ ꯌꯥꯝ ꯂꯥꯏꯈ꯭ꯔꯦ ꯍꯧꯖꯤꯛ ꯂꯩꯔꯤꯕ ꯑꯩꯈꯣꯏꯒꯤ ꯅꯍꯥ ꯆꯤꯡꯁꯤꯗ ꯍꯥꯟꯅꯒꯤ ꯄꯨꯟꯁꯤꯗ ꯑꯗꯨꯃꯥꯏꯅ ꯑꯗꯨꯒꯤ ꯃꯑꯣꯡꯗ ꯇꯧꯔꯝ ꯇꯥꯔꯒꯗꯤ ꯌꯥꯝꯁꯨ ꯂꯥꯏꯅꯦꯕ ꯊꯕꯛ ꯂꯣꯏꯅ ꯐꯪꯅꯦꯕ
ꯍꯥꯏꯗꯤ ꯍꯥꯟꯒꯤ ꯄꯨꯟꯁꯤꯁꯤ ꯌꯥꯝ ꯊꯤꯅ ꯁꯤꯝꯄꯜ ꯑꯣꯏꯕ ꯌꯥꯝ ꯊꯤꯅ ꯂꯥꯏꯕ ꯃꯍꯤꯡ ꯑꯃꯅꯦꯕ ꯑꯩꯈꯣꯏ ꯕꯖꯦꯠꯁꯤꯒ ꯌꯦꯡꯅꯕꯣꯗꯤ ꯀꯃꯥꯏꯅ ꯇꯧꯅꯣ ꯍꯥꯏ ꯀꯥꯟꯁꯤꯗ ꯄꯣꯟꯅꯤ ꯂꯥꯏꯔꯤꯛ ꯇꯝꯃꯅꯤ ꯂꯥꯏꯔꯤꯛ ꯇꯝꯕ ꯂꯣꯏꯔꯒ ꯊꯕꯛ ꯑꯃ ꯇꯧꯕ ꯑꯗꯨꯒ ꯅꯨꯄꯤ ꯊꯤꯔꯒ ꯃꯆꯥ ꯁꯦꯝꯕ ꯂꯣꯏꯔꯦꯕ ꯀꯝꯄꯤꯇꯤꯁꯟ ꯂꯩꯇꯦ ꯆꯥꯡꯗꯝꯅꯕ ꯂꯩꯇꯦ ꯑꯗꯩ ꯃꯍꯩ ꯇꯝꯐꯝ ꯀꯩꯀꯥꯗ ꯆꯥꯡꯗꯝꯅꯕ ꯂꯩꯇꯦ ꯑꯗꯩ ꯃꯥꯂꯦꯝꯒꯤ ꯊꯥꯛꯇ ꯆꯥꯡꯗꯝꯅꯕ
ꯍꯧꯖꯤꯛꯀꯤ ꯃꯇꯝ ꯌꯦꯡꯅꯕꯁꯦ ꯌꯥꯝ ꯊꯤꯅ ꯈꯦꯅꯩꯌꯦꯕ ꯑꯗꯣ ꯍꯧꯖꯤꯛꯀꯤ ꯃꯇꯝꯁꯤꯗꯗꯤ ꯄꯣꯑꯅꯤ ꯄꯣꯛꯊꯣꯔꯛꯄꯗꯒꯤ ꯆꯥꯡꯗꯝꯅꯕꯅꯦꯕ
ꯄꯣꯛꯑꯅꯤ ꯆꯥꯡꯗꯝꯅꯔꯅꯤ ꯆꯥꯡꯗꯝꯅꯔꯒ ꯆꯥꯡꯗꯝꯅꯔ ꯂꯥꯛꯄꯗꯨꯅ ꯃꯍꯩ ꯇꯝꯕ ꯃꯇꯝꯗꯨꯁꯨ ꯆꯥꯡꯗꯝꯅꯗꯣꯏꯅꯦꯕ ꯉꯥꯛꯇꯅꯦꯕ ꯀꯝꯄꯤꯇꯤꯁꯟ ꯉꯥꯛꯇꯅꯦꯕ ꯍꯧꯖꯤꯛꯇꯤ ꯀꯝꯄꯤꯇꯤꯁꯟꯗꯨꯗ ꯑꯃꯨꯛ ꯃꯥꯏ ꯄꯥꯛꯇꯕꯁꯨ ꯌꯥꯗ꯭ꯔꯤꯕ ꯂꯥꯈ ꯑꯃ ꯊꯥꯕꯗꯨꯗ ꯂꯥꯈ ꯑꯃ ꯀꯝꯄꯤꯇꯤꯁꯟ ꯇꯧꯕꯗꯨꯗ ꯂꯥꯛ ꯑꯃꯗ ꯂꯣꯏꯅ ꯄꯥꯎꯕꯗꯤ ꯌꯥꯔꯣꯏꯗꯅ ꯂꯣꯏ ꯍꯣꯅ ꯃꯣꯏ ꯄꯨꯂꯞ ꯍꯣꯠꯅ ꯇꯥꯔꯒꯁꯨ ꯂꯥ ꯑꯃꯗꯨꯗꯤ ꯄꯨꯞ ꯀꯩꯗꯧꯅꯨꯡꯗꯣ ꯐꯥꯁ ꯇꯥꯕꯗꯤ ꯉꯝꯃꯣꯏꯗꯣ ꯑꯗꯨꯅ ꯑꯗꯨꯁꯨ ꯈꯤꯇꯪ ꯈꯟꯕꯤꯒꯗꯕꯅꯦꯕ ꯍꯥꯏꯗꯤ ꯃꯃꯥ ꯃꯄꯥ ꯑꯣꯏꯕꯁꯤꯡꯅ ꯍꯥꯏꯌꯦꯕ ꯑꯦ ꯃꯤ ꯃ ꯄꯆꯥ ꯇꯧ ꯉꯃ ꯅꯪ ꯀꯩꯗꯧꯕ ꯇꯧ ꯉꯝꯗꯁꯤꯣꯏꯅꯦ ꯑꯗ ꯍꯥꯏꯗꯤ ꯃꯆꯥꯗꯨꯗ ꯌꯥꯎꯔꯤꯕ ꯎ ꯇꯂꯦꯟꯇꯗꯤ ꯈꯪꯕꯤꯗ꯭ꯔꯦꯕ ꯍꯥꯏꯗꯤ ꯃꯤꯒꯤ ꯃꯆꯥꯗꯨꯗ ꯌꯥꯎꯔꯤꯕ ꯇꯦꯂꯦꯟꯗꯨ ꯃꯆꯥꯗ ꯌꯥꯎꯔꯤꯕ ꯇꯦꯂꯦꯟꯗꯨꯗꯤ ꯃꯥꯟꯅꯔꯣꯏꯕ ꯍꯥꯏꯗꯤ ꯌꯨꯝꯂꯣꯟꯪꯅꯕꯒꯤ ꯃꯆꯥꯗꯨꯅ ꯗꯣꯛꯇꯔ ꯇꯝꯃꯦꯅ ꯊꯪꯅꯕ ꯃꯒꯤ ꯃꯆꯥꯗꯨꯁꯨ ꯗꯣꯛꯇꯔ ꯇꯝꯃꯗꯤꯩꯁꯨ ꯌꯥ ꯍꯥꯏꯗꯤ ꯃꯥꯏ ꯃꯆꯥꯗꯨꯅ ꯍꯩꯕ ꯄꯣꯠꯇꯣ ꯌꯝꯊꯧꯅꯕꯒꯤ ꯃꯆꯥꯗꯨꯅ ꯍꯩꯇꯕꯗꯤ ꯃꯥꯅ ꯂꯩꯔꯝꯃꯅꯦꯕ ꯏ ꯃꯆꯥꯗꯨꯅ ꯍꯩꯕꯗꯣ ꯃꯥ ꯃꯆꯥꯗꯣ ꯍꯩꯕꯗꯤ ꯂꯣꯏ ꯌꯥꯔꯣꯏ ꯑꯗꯨꯅꯣ ꯁꯤ ꯈꯪꯕꯤꯒꯗꯕꯅꯦꯕ ꯑꯗꯨ ꯍꯧꯖꯤꯛ ꯃꯇꯝꯗ ꯇꯧꯅꯔꯤꯁꯤꯅ ꯀꯩꯅꯣ ꯍꯥꯏꯕꯀꯥꯟꯗ ꯆꯍꯤ ꯀꯨꯟ ꯆꯍꯤ ꯇꯥ ꯇꯥ ꯇꯔꯥꯅꯤꯄꯥꯜ ꯇꯔꯥꯃꯉꯥ ꯍꯣꯏ ꯀꯨꯟ ꯀꯨꯟꯕꯧ ꯂꯩꯃꯤꯟꯅꯔꯕ ꯃꯁꯦ ꯏꯆꯥꯗꯣ ꯃꯥꯒꯤ ꯃꯥꯒꯤ ꯍꯩꯅꯕꯤꯗꯣ ꯀꯩꯅꯣꯗꯣ ꯃꯃꯥ ꯃꯄꯥꯒꯩꯅ ꯈꯪꯕꯤꯗꯦꯕ ꯅꯣꯡꯃꯇꯁꯨ ꯍꯪꯉꯨꯗꯦ ꯈꯪꯁꯨ ꯈꯪꯕꯤꯗꯦ ꯈꯪꯅꯕꯁꯨ ꯍꯣꯠꯅꯔꯨꯗꯦ ꯍꯥꯏꯇꯥꯔꯦ ꯑꯗꯨ ꯂꯥꯁꯇ ꯀꯥꯏ ꯆꯠꯂꯦ ꯍꯥꯏ ꯀꯥꯟꯗ ꯏꯁꯀꯣꯂꯔꯒꯤ ꯃꯅꯥꯛꯇ ꯆꯠꯂꯦꯕ ꯍꯥꯏꯗꯤ ꯃꯥꯅ ꯄꯣꯛꯆꯔꯤꯕ ꯃꯆꯥꯗꯣ ꯆꯍꯤ ꯀꯨꯟ ꯂꯩꯃꯤꯟꯅꯔꯤꯕ ꯃꯆꯥꯗꯣ ꯃꯗꯨꯒꯤ ꯑꯄꯥꯝꯕ ꯈꯪꯗꯗꯅ ꯁꯨꯡꯊꯦꯡ ꯊꯦꯡꯅꯗ꯭ꯔꯤꯕ ꯃꯆꯥꯗꯨꯒ ꯁꯨꯡꯂꯩ ꯂꯩꯃꯤꯟꯅꯔꯛꯇ꯭ꯔꯤꯕ ꯋꯥꯔꯤꯕꯧ ꯑꯃꯨꯛꯇ ꯁꯥꯟꯅꯗ꯭ꯔꯤꯕ ꯃꯤꯗꯨꯒꯤ ꯃꯅꯥꯛꯇ ꯆꯠꯂꯒ ꯏꯆꯥ ꯅꯨꯄꯥꯁꯦ ꯃꯈꯥ ꯇꯥꯕꯁꯦ ꯀꯔꯤ ꯇꯝꯍꯟꯗꯣꯏꯅꯣ ꯑꯉꯣꯟꯗ ꯍꯪꯉꯦꯕ ꯃꯥꯒ ꯆꯥꯟꯅꯕꯁꯤ ꯀꯔꯤꯅꯣꯅ ꯑꯗꯩ ꯈ꯭ꯋꯥꯏꯗꯒꯤ ꯁꯣꯏꯕ ꯑꯃ ꯑꯩꯈꯣꯏ ꯍꯧꯖꯤꯛ ꯃꯇꯝꯗ ꯑꯩꯈꯣꯏ ꯀꯣꯊꯤꯁꯦ ꯂꯥꯜꯂꯦ ꯁꯨꯝꯃꯦ ꯍꯥꯏꯖꯕꯗꯤ ꯅꯠꯇꯦ ꯀꯨꯊꯤ ꯌꯦꯡꯉꯨ ꯈꯣꯠꯄꯁꯦ ꯑꯗꯨ ꯑꯣꯏ ꯇꯥꯔꯒꯁꯨ ꯃꯆꯥꯅꯨꯄꯥꯒꯤ ꯑꯄꯥꯝꯕ ꯊꯕꯛꯇꯨꯁꯨ ꯃꯣꯏꯅ ꯈꯪꯒꯗꯕꯅꯦꯕ ꯆꯦ ꯑꯃꯗ ꯑꯪꯀꯥ ꯈꯔ ꯍꯣꯠꯂꯒ ꯌꯥꯕ ꯅꯠꯇꯦꯕ ꯑꯩꯅ ꯍꯥꯏꯅꯤꯡꯉꯤꯁꯦ ꯍꯥꯏꯗꯤ ꯃꯣꯏ ꯃꯣꯏ ꯃꯣꯏ ꯃꯣꯏꯁꯨ ꯍꯩꯕꯒꯤ ꯇꯧꯖꯔꯛꯏ ꯃꯥꯂꯦꯝꯒꯤ ꯊꯥꯛꯇ ꯐꯥꯎꯅꯤ ꯑꯗꯨ ꯇꯥꯔꯁꯨ ꯃꯣꯏ ꯍꯟꯗ꯭ꯔꯦꯠ ꯄꯥꯔꯁꯦꯟ ꯆꯨꯝꯃꯦ ꯍꯥꯏꯕꯗꯤ ꯂꯥꯟꯒꯅꯦꯕ ꯍꯥꯏꯗꯤ ꯃꯆꯥ ꯅꯨꯨꯄꯥꯗꯨ ꯆꯍꯤ ꯀꯨꯟ ꯍꯦꯟꯅ ꯂꯩꯃꯤꯟꯅꯔꯛꯏꯅꯤ ꯃꯆꯥꯅꯨꯄꯤꯗꯨ ꯆꯍꯤ ꯀꯨꯟ ꯍꯦꯟꯅ ꯂꯩꯃꯤꯟꯅꯔꯛꯏꯃꯤ ꯑꯗꯨꯗꯣ ꯃꯣꯏꯅ ꯈꯪꯕꯝ ꯊꯣꯛꯄꯅꯦ ꯃꯃꯥ ꯃꯄꯥꯅ ꯈꯪꯕꯝ ꯊꯣꯛꯄꯅꯦ ꯈꯪꯗ ꯇꯥꯔꯁꯨ ꯍꯪꯐꯝ ꯊꯣꯛꯄꯅꯦꯕ ꯃꯆꯥꯒ ꯃꯔꯤ ꯆꯦꯁꯟꯅꯗ꯭ꯔꯕ ꯍꯥꯏꯁꯦ ꯂꯣꯏꯔꯕꯅꯤ ꯃꯣꯏꯅꯗꯤ ꯍꯣꯠꯅꯩ ꯍꯥꯏ ꯃꯣꯏꯅꯗꯤ ꯍꯥꯏꯔꯛꯀꯅꯦꯕ ꯃꯃꯥ ꯃꯄꯥ ꯑꯣꯏꯕꯁꯤꯡꯖꯤꯅ ꯃꯆꯥꯒꯤꯗꯃꯛꯇ ꯃꯈꯥ ꯇꯥꯕꯗꯣ ꯑꯃꯨꯛ ꯐꯖꯅ ꯁꯥꯟꯅꯔꯁꯦ ꯑꯩꯈꯣꯏ ꯃꯇꯥꯡꯁꯤꯗ ꯉꯁꯤꯒꯤꯗꯤ ꯑꯃꯨꯛ ꯂꯣꯏꯁꯤꯟꯕꯒꯤ ꯊꯕꯛ ꯑꯃ ꯂꯥꯛꯑꯦ
ꯍꯣꯏ ꯍꯣꯏ ꯅꯨꯡꯉꯥꯏꯖꯔꯦ ꯅꯨꯡꯉꯥꯏꯖꯔꯦ ꯍꯣꯏꯀꯣ ꯋꯥꯔꯤ ꯋꯇꯥꯏ ꯇꯧꯕ ꯃꯇꯨꯡꯗ ꯗꯨꯝ ꯇꯧꯖꯔꯛꯀꯦ